ꯍꯥꯞ
ꯍꯜꯂꯣ
ꯀꯩꯗꯩꯅꯣ ꯅꯪ
ꯌꯥꯝ ꯁꯥꯊꯤꯕ ꯃꯤꯒ ꯃꯥꯜꯂꯤꯀꯣ
ꯑꯩ ꯁꯥꯊꯤꯕ ꯃꯤꯅꯤ ꯀꯩꯅꯣ ꯑꯩ ꯒꯨꯟꯗꯥꯅꯦ
ꯑꯩ ꯁꯨꯝ ꯍꯤꯞꯄꯤꯅꯦ ꯏꯁꯥ ꯅꯨꯡꯉꯥꯏꯇꯦꯅ
ꯀꯩꯗꯧꯔꯒꯦ ꯍꯥꯏꯁꯦ
ꯂꯣꯛ ꯊꯨꯡꯗꯨꯏ ꯃꯥꯜꯂꯦ ꯈꯅꯥꯎ ꯅꯥꯏ
ꯀꯩ ꯆꯥꯁꯤꯜꯂꯨꯏꯕ
ꯉꯔꯥꯡ ꯁꯤꯡꯖꯨ ꯈꯔ ꯆꯥꯎꯔꯦ
ꯇꯧꯅꯦ ꯇꯧꯅꯦ ꯅꯕꯨꯛ ꯐꯠꯇꯕꯩꯅꯦ ꯑꯗꯣ ꯂꯥꯏꯒꯤ ꯊꯥꯗꯣꯛꯑꯝꯃꯣꯏ ꯒ꯭ꯔꯣ ꯒ꯭ꯔꯣ ꯆꯥꯁꯤꯜꯂꯝꯒꯅꯤ
ꯊꯥꯗꯣꯛꯇꯦ
ꯑꯗꯨꯅꯦ ꯑꯩ ꯈꯪꯉꯦ ꯅꯪ ꯇꯧꯅꯤ ꯍꯥꯏꯕ ꯑꯗꯨꯒꯤ ꯊꯕꯛ ꯇꯨꯃꯗꯤ
ꯈꯨꯍꯥꯎ ꯑꯃ ꯉꯔꯥꯡꯒꯤ ꯁꯤꯡꯖꯨꯗꯣ
ꯎꯝ ꯍꯥꯎꯋꯦꯕ
ꯎꯝ
ꯀꯃꯥꯏꯟ ꯍꯥꯎꯔꯤꯅꯣ ꯍꯥꯏꯖꯦ
ꯈꯪꯗꯦ ꯊꯨꯝ ꯃꯣꯔꯣꯛ ꯂꯣꯏꯅ ꯅꯝꯃꯒꯅꯦ
ꯎꯝ
ꯆꯥꯗ ꯀꯨꯏꯕꯩꯔ ꯀꯨꯏꯔꯕꯩꯔ ꯈꯪꯗꯦ ꯌꯥꯝ ꯍꯥꯎꯋꯦ ꯉꯔꯥꯡ
ꯅꯪ ꯉꯍꯟꯗꯖꯨ ꯅꯪ ꯂꯩꯔ ꯆꯥꯗꯥꯏꯅꯦ ꯏꯁ ꯀꯗꯔꯗꯤ ꯆꯥꯗ ꯀꯨꯏꯕꯩꯔꯥ ꯈꯪꯗꯦ ꯀꯥꯏ ꯍꯥꯏꯖꯜꯂꯦ ꯅꯍꯥꯟꯗꯖꯨ ꯂꯩꯔꯛꯑꯒ ꯅꯪ ꯅꯠꯇ꯭ꯔ ꯅꯪ ꯅꯪꯒꯤ ꯑꯦꯛꯖꯥꯝ ꯊꯥꯔꯨꯔꯒ ꯍꯜꯂꯛꯄꯗ ꯂꯩꯔꯒ ꯅꯠꯇ꯭ꯔ ꯆꯥꯒꯤꯕꯗꯨ ꯅꯪ ꯅꯠꯇ꯭ꯔꯥ
ꯆꯥꯏꯌꯦꯕꯀꯣ ꯑꯗꯣ ꯍꯥꯏꯗꯤ ꯎꯝ ꯀꯨꯏꯔꯦꯕ ꯑꯩꯅ ꯆꯥꯔꯛꯇꯕꯗꯣ
ꯎꯝ
ꯉꯔꯥꯡ ꯍꯥꯟꯗꯨꯒ ꯉꯔꯥꯡꯒ ꯆꯥꯗꯨꯅꯦ ꯑꯗꯨ ꯑꯅꯤꯗꯨ ꯈꯛꯇꯅꯦ ꯍꯥꯏꯕ ꯃꯃꯥꯡꯗꯅ
ꯑꯈꯣꯏꯗꯤ ꯀꯨꯏꯔꯦ ꯑꯈꯣꯏꯖꯨ ꯀꯨꯏꯔꯦ ꯆꯥꯗꯕ ꯁꯤꯡꯖꯨꯒꯗꯤ
ꯏꯁ ꯅꯨꯄꯥꯕꯨ ꯁꯤꯡꯖꯨ ꯆꯥ ꯍꯩꯕ꯭ꯔꯣ
ꯑꯦ ꯅꯨꯄꯥ ꯁꯤꯡꯖꯨ ꯆꯥ ꯌꯥꯗꯦ ꯍꯥꯏꯕ ꯂꯩꯕ꯭ꯔꯣ ꯍꯥꯏꯁꯦ ꯏꯁ ꯅꯪꯖꯨ ꯑꯉꯛꯄꯅꯦ ꯅꯪ ꯀꯣꯏꯁꯟꯗꯨꯗꯤ
ꯅꯨꯄꯥꯗꯤ ꯌꯦꯟ ꯊꯣꯡꯕ ꯆꯥꯏ ꯑꯣꯛ ꯊꯣꯡꯕ ꯆꯥꯏ ꯍꯥꯏꯔꯒ ꯄꯛꯆꯩꯗ ꯁꯤꯡꯖꯨ ꯆꯥꯏ ꯀꯥꯏ ꯍꯥꯏꯔꯗꯤ ꯄꯣꯁ ꯑꯃ ꯏꯇꯥ ꯇꯥꯗꯦꯗ
ꯀꯩꯅꯣ ꯉꯍꯥꯟ ꯎꯝ ꯀꯔꯤ ꯅꯣꯏ ꯏꯅꯥꯎꯄꯤꯒꯤ ꯅꯠꯇ꯭ꯔꯣ ꯅꯪꯅ ꯑꯦꯛꯖꯥꯝ ꯊꯥꯎꯕꯗꯣ ꯀꯝꯕꯨꯇꯔꯒꯤ
ꯅꯠꯇꯦ
ꯅꯪꯒꯤꯔꯣ
ꯑꯩꯒꯤꯅꯤ
ꯀꯗꯥꯏꯗ ꯊꯥꯕ ꯅꯦꯅꯤꯠꯀꯤ ꯅꯠꯇ꯭ꯔꯣ ꯊꯥꯔꯤꯗꯣ
ꯑꯥ
ꯅꯪ ꯀꯝꯕꯨꯇꯔ ꯑꯦꯛꯖꯝꯒ ꯊꯥꯖꯜꯂꯀꯩꯗꯧꯒꯦ ꯍꯥꯏꯅꯣ ꯀꯩ ꯊꯕꯛ ꯁꯟꯒꯦ ꯍꯥꯏꯅꯣ ꯀꯝꯕꯨꯇꯔꯒꯤ ꯑꯦꯁꯤꯁꯇꯦꯟꯁ ꯑꯣꯏꯔꯨꯒꯦ ꯍꯥꯏꯔꯣ
ꯍꯣꯏ ꯊꯕꯛ ꯐꯪꯗ꯭ꯔꯕꯅꯤꯅ ꯖꯤꯛ ꯀꯝꯕꯨꯇꯔ ꯁꯦꯟꯇꯔꯗꯤ ꯅꯧ ꯅꯧꯅ ꯑꯗꯨꯝ ꯁꯥꯒꯠꯂꯛꯇ꯭ꯔꯣ
ꯎꯝ
ꯑꯗꯨꯅ ꯑꯦꯁꯤꯁꯇꯦꯟ ꯑꯣꯏꯔꯨꯔꯒꯦꯅ
ꯐꯩ ꯐꯩ ꯐꯩ ꯐꯩ ꯀꯩꯅꯣ ꯅꯁꯥ ꯅꯨꯡꯉꯥꯏꯇꯦ ꯍꯥꯏꯗꯣ ꯍꯤꯗꯥꯛ ꯒꯨꯂꯤ ꯆꯥꯁꯟꯗꯅ ꯇꯧꯗꯅ ꯈꯔ ꯇꯧꯒ ꯆꯥ ꯅꯨꯡ ꯈꯔ ꯊꯛꯆꯜꯂꯒ ꯆꯥ ꯑꯁꯕ ꯈꯔ ꯊꯛꯆꯜꯂꯒ ꯆꯥꯎ ꯇꯠꯗꯤ ꯆꯥꯛꯈꯥꯎ ꯁꯣꯛꯀꯅꯤ
ꯌꯥꯝ ꯀꯟꯅ ꯉꯝꯗꯕ ꯅꯠꯇꯦꯗ ꯁꯨꯝ ꯈꯔ ꯅꯨꯡꯉꯥꯏꯇꯕ ꯍꯤꯗꯥꯛꯃꯨꯁꯨ ꯆꯥꯅꯤꯡꯗꯕꯀꯣ ꯇꯣꯃꯁꯦ ꯐꯨꯟꯕ ꯍꯧꯔꯝꯗꯔꯦ ꯆꯟ
ꯇꯧꯅꯤ ꯇꯧꯅꯤ ꯇꯧꯅꯤ ꯌꯥꯔꯦ ꯌꯥꯔꯦ ꯃꯤ ꯄꯤꯖꯅꯤꯡꯗꯕ ꯑꯃ ꯌꯥꯎꯋꯦꯕ ꯅꯉꯣꯟꯗ ꯈꯪꯉꯕ
ꯇꯅꯤꯡꯗꯦꯗ ꯑꯩ ꯋꯥꯂꯗꯅ ꯃꯥꯅ
ꯀꯩꯗꯧꯔꯒꯦ ꯅꯪꯉꯟꯗꯅ ꯑꯃꯨꯛ ꯂꯥꯎꯢꯗꯨꯅ ꯀꯔꯤ ꯑꯃꯨꯛ ꯂꯩꯔꯦ ꯅꯣꯏ ꯂꯩꯀꯥꯏꯁꯤꯅ ꯃꯔꯣꯟ ꯑꯃ ꯂꯥꯎꯒꯤꯕꯖꯤꯅ ꯅ ꯂꯥꯎꯒꯤꯕꯖꯤ ꯂꯥꯎꯒꯤꯕꯖꯤꯅ ꯀꯔꯤꯃꯨꯛ ꯇꯧꯅꯤ ꯍꯥꯏꯅꯣ ꯑꯃꯨꯛ ꯂꯥꯎꯔꯛꯏꯗꯨꯅ
ꯑꯍ ꯈꯪꯗꯦꯗ
ꯅꯣꯢ ꯂꯩꯀꯥꯏꯒꯤ ꯂꯝꯕꯤ ꯁꯣꯔꯣꯛ ꯊꯥꯈꯤꯕꯗꯨ ꯂꯣꯏꯔꯕꯣ ꯂꯣꯏꯗ꯭ꯔꯤꯕꯣ
ꯀꯗꯥꯏ ꯁꯔꯨꯞ ꯊꯥꯕꯅꯨ ꯎꯐꯨꯟ ꯊꯣꯛꯢ ꯈꯣꯢ ꯂꯩꯀꯥꯢ ꯍꯧꯖꯤꯛ
ꯅꯪ ꯁꯣꯔꯣꯛ ꯊꯥꯅꯤ ꯍꯥꯏꯈꯤꯗꯏꯅ ꯉ
ꯊꯥꯅꯤꯅ ꯍꯧꯔꯛꯄ ꯍꯧꯔꯛꯄꯁꯤꯗ ꯐꯪꯗꯦꯗ ꯀꯔꯝꯕ ꯆꯍꯤ ꯊꯥꯗ ꯊꯥꯔꯛꯀꯗꯕꯅꯣ
ꯊꯥꯗ꯭ꯔꯤꯀꯥꯟꯗꯒꯤ ꯀꯩ ꯍꯥꯏꯗꯣꯏꯅꯣ ꯑꯥ ꯑ ꯁꯟ ꯂꯣꯏꯗ꯭ꯔꯤꯀꯥꯟꯗ ꯍꯧꯗꯣꯡ ꯍꯥꯠꯂꯦꯗꯨꯅꯦ ꯇꯧꯔꯤꯁꯦ
ꯀꯩꯕ ꯁꯜ ꯂꯣꯏꯗ꯭ꯔꯤꯀꯥꯟꯅ ꯍꯗꯣꯡ ꯍꯥꯠꯂꯦꯕ
ꯑ
ꯀꯩꯅꯣ ꯁꯟ ꯂꯣꯏꯗ꯭ꯔꯤꯀꯥꯟꯗ ꯍꯥꯡꯗꯣꯡ ꯍꯥꯠꯂꯦ ꯍꯥꯏꯕ ꯄ꯭ꯔꯃꯥꯟꯗꯤ ꯑꯩ ꯇꯥꯗ꯭ꯔꯤꯕꯣ
ꯂꯩꯗꯥꯢꯅꯦ ꯑꯃ ꯑꯁ ꯀꯔꯤ ꯃꯥꯅ ꯀꯩ ꯀꯩꯅꯣ ꯃꯥ ꯇꯧꯕꯗꯨꯕꯣ ꯀꯔꯤ ꯍꯤꯡꯒꯣꯜ ꯍꯤꯡꯒꯣꯜ ꯀꯣꯏꯔꯕ ꯑꯗꯨꯏ ꯄꯩꯁꯥ ꯇꯥꯜꯂꯕ ꯑꯗꯨꯒꯤ ꯁꯟ ꯑꯃ ꯂꯩꯔꯕ ꯑꯗꯩ ꯁꯟꯗꯣ ꯁꯪꯒꯣꯝ ꯊꯣꯛꯂꯛꯑꯕ ꯁꯪꯝꯒꯣꯝꯗꯣ ꯍꯧꯗꯣꯡ ꯊꯛꯇꯣꯛꯈ꯭ꯔꯅꯦꯅ ꯚꯥꯞꯇꯨ ꯁꯥꯒꯠꯂꯦꯌꯦ
ꯑꯗꯨ ꯅꯠꯇꯦꯗ ꯑꯃꯗꯤ ꯇꯥꯒ꯭ꯔꯦ ꯁꯟ ꯂꯣꯏꯗ꯭ꯔꯤꯀꯥꯟ ꯍꯧꯗꯣꯡ ꯍꯥꯠꯂꯦꯗꯤ ꯇꯥꯗ꯭ꯔꯦ ꯑꯃꯗꯤ ꯀꯩꯅꯣꯝ ꯇꯥꯒ꯭ꯔꯦ
ꯁꯟ ꯂꯣꯏꯗꯤꯒꯥꯟ ꯍꯧꯗꯣꯡ ꯍꯠꯂꯦ ꯍꯥꯏꯕ ꯑꯃ ꯍꯥꯏꯕꯅꯤꯗ
ꯍꯥꯏꯗꯦ ꯍꯥꯏꯗꯦ ꯕꯨꯡꯍꯥꯢ ꯍꯥꯢꯖꯤꯜꯂꯦ
ꯑꯗꯨ ꯑꯩ ꯍꯥ ꯇ ꯑꯣꯏ ꯇ
ꯑꯁ
ꯍꯨꯝ ꯑꯣ ꯑꯗꯨꯃꯥꯏꯅ ꯇꯧꯔꯤꯕ ꯈꯪꯕ꯭ꯔꯥ
ꯐꯔꯦ ꯐꯔꯦ
ꯂꯝꯕꯤ ꯁꯣꯔꯣꯛꯇꯤ ꯊꯥ ꯊꯥꯕꯨ ꯊꯥꯗ꯭ꯔꯤꯀꯥꯟꯗꯅꯦ ꯕ ꯇꯧꯒ꯭ꯔꯦ ꯁꯣꯔꯣꯛ ꯀꯥꯏꯔꯛꯀꯅꯤꯅ ꯊꯕꯥꯛ ꯂꯣꯏ ꯀꯣꯠꯊꯣꯛꯇꯅ ꯏꯐꯨꯟꯒ ꯋꯥꯏꯐꯨꯟꯒ ꯂꯣꯏꯔꯦ ꯑꯩꯈꫭꯏꯗꯤ ꯁꯣꯔꯣꯛ ꯃꯄꯥꯟꯗ ꯂꯩꯕꯅꯤꯅꯅꯦ ꯅꯥꯟꯕꯒ ꯉꯝꯗ꯭ꯔꯦ
ꯍꯣꯏꯅꯦꯍꯦ ꯀꯃꯥꯏ ꯅꯥꯟꯗꯣꯏꯅꯣ ꯁꯣꯔꯣꯛꯇꯨ ꯑꯗꯨꯝ ꯑꯩꯈꯣꯏꯁꯨ ꯈꯪꯉꯤꯅꯦ ꯑꯩꯈꯣꯏꯁꯨ ꯁꯣꯔꯣꯛ ꯃꯄꯥꯟ ꯂꯩꯕꯅꯤꯅ ꯑꯩꯈꯣꯏꯁꯨ ꯂꯝꯕꯤ ꯊꯥꯈꯤꯕꯒꯤꯀꯣ ꯏꯐꯨꯟꯁꯦ ꯄꯨꯔꯥ ꯂꯣꯏꯕꯤꯅꯤ ꯀꯩꯅꯣ ꯏꯐꯨꯟꯁꯦ ꯆꯥꯏꯊꯣꯛꯇꯣꯏꯅꯦꯕ ꯁꯣꯔꯣꯛꯁꯦ ꯏꯁꯤꯡꯁꯦ ꯑꯗꯨꯝ ꯑꯗꯨꯝ ꯒꯥꯔꯤꯗꯤ ꯑꯗꯨꯝ
ꯁꯤ ꯑꯗꯨꯝ ꯊꯣꯛꯂꯛꯑꯦꯕ ꯌꯥꯗꯦꯕ ꯑꯗꯨꯅ ꯀꯥꯏꯗꯒꯤ ꯏꯁ ꯒꯥꯔꯤꯒ ꯈꯥꯝꯃꯝꯕꯒꯁꯦ ꯎꯐꯨꯟ ꯑꯣꯟꯕꯤꯅꯤ ꯑꯗꯨꯝ ꯑꯈꯣꯏꯅꯤꯅ ꯑꯩꯈꯣꯏꯅꯤꯅ ꯉꯍꯥꯟꯃꯨꯛ ꯑꯃ ꯀꯤꯍꯣꯝ ꯆꯥ ꯆꯠꯐꯝꯗꯣ ꯈꯪꯉꯤꯗꯅ ꯑꯗꯨꯒꯤ ꯂꯝꯕꯤ ꯊꯥꯔꯝꯗꯕꯩꯗꯣ ꯈꯪꯗ꯭ꯔꯣ꯫
ꯈꯪꯉ°ꯍ° ꯏꯕꯥꯟꯅꯤ ꯄꯥꯎꯗꯔ ꯊꯥꯔ ꯍꯟꯂꯛꯄꯗꫭ
ꯅꯪꯗꯤ ꯊꯥꯔꯝꯃꯣꯏ ꯏꯁ ꯑꯩ ꯃꯅꯤꯡꯗ ꯇꯣꯡꯉꯒ ꯏꯁ ꯑꯩꯅ ꯇꯧꯔꯒ
ꯑꯩꯅ ꯅꯪ ꯃꯥꯛꯁ ꯎꯞꯄꯤꯕꯗꯣ ꯃꯤꯠꯇ ꯎꯞꯄꯤꯕꯗꯣ
ꯑꯩꯅ ꯈꯜꯂ ꯑꯩꯅ ꯑꯩꯅ ꯈꯟꯖꯤꯜꯂ ꯂꯩꯔꯒ ꯅꯪꯗꯤ ꯏꯁ
ꯑꯩꯅ ꯃꯥꯛꯁ ꯎꯞꯄꯤꯕꯗꯣ ꯅꯪ ꯀꯥꯎꯔꯕ
ꯑꯗꯨꯒ ꯃꯤꯠ ꯈꯛꯇꯪ ꯍꯥꯡꯉ ꯂꯩꯕꯗꯣ ꯈꯪꯗ꯭ꯔꯣ
ꯍꫭꯏ
ꯗꯨꯅꯤ ꯇꯧꯔꯤꯖꯦ ꯂꯝꯕꯤꯖꯦ ꯀꯌꯥꯝ ꯃꯣꯠꯀꯦꯗꯣ
ꯅꯨꯡꯁꯤꯠ ꯁꯤꯜꯂꯛꯄꯗꯅꯦ ꯀꯩꯊꯦꯟꯗ ꯍꯥꯏꯅꯩꯌ°ꯌ° ꯍꯩꯃꯥ ꯅꯣꯏ ꯂꯩꯀꯥꯏꯁꯤꯗꯤ ꯏꯃꯥ ꯅꯣꯏ ꯂꯩꯀꯥꯏ ꯎꯐꯨꯟ ꯊꯣꯛꯂꯛꯑꯦꯅ ꯎꯐꯨꯟꯁꯦ ꯍꯨꯝꯃ ꯂꯥꯛꯑꯕ ꯑꯩꯈꯣꯏ ꯂꯩ ꯀꯥꯏ ꯃꯝꯃꯒ
ꯋꯥꯔꯤꯖꯦ ꯅꯪꯒꯤ
ꯎꯝ ꯄꯣꯠꯁꯦ ꯎꯐꯨꯟ ꯊꯥꯡꯗꯕ ꯑꯝꯇ ꯂꯩꯇꯦ ꯑꯩꯈꯣꯏ ꯌꯨꯝꯗ ꯍꯧꯖꯤꯛ꯫
ꯒꯥꯔꯤ ꯅꯨꯡꯂꯤ ꯂꯣꯏ ꯏꯐꯨꯟ ꯀꯥꯕꯅ° ꯌꯥꯗꯕꯅꯦꯃꯤ꯫
ꯉꯧꯔꯣꯛ ꯉꯧꯔꯣꯛ ꯉꯧꯔꯒꯀꫭ ꯑꯩꯈꯣꯏꯗꯤ ꯀꯣꯟ ꯑꯩ ꯐꯤ ꯁꯥꯟꯅꯕꯩ ꯀꯣꯟ ꯑꯝ ꯂꯩꯕꯗꯣ ꯑꯗꯨꯖꯨ ꯑꯁ ꯎꯐꯨꯟ ꯉꯥꯛꯇꯅꯤ
ꯋꯥꯔꯤꯖꯦ ꯅꯪꯒꯤ
ꯎꯝ ꯉꯁꯤꯅ ꯀꯩꯀꯩ ꯄ꯭ꯂꯥꯟ ꯂꯩꯒꯦ ꯈꯣꯏ ꯕꯣꯁꯁꯤꯕꯣ
ꯑꯩꯔꯣ
ꯑꯥ
ꯑꯩ ꯉꯁꯤꯖ° ꯌꯥꯎꯗ꯭ꯔꯕꯅꯤ
ꯀꯔꯝꯕꯅꯣ ꯑꯝꯇ ꯌ°ꯡꯎ ꯑꯗꯥꯏꯗ ꯃꯃꯤꯡ
ꯁꯤꯔꯣ ꯁꯤꯔꯣ ꯌꯦꯡꯉꯣꯇꯣ ꯁꯣꯝ ꯑꯣꯟꯁꯟꯂꯛꯑꯣ ꯆꯠꯂꯒꯦ ꯇꯧꯕꯅꯦ ꯃꯥꯅꯦ ꯃꯥꯟꯅꯦ ꯍꯥꯏꯔꯒ ꯑꯁ ꯑꯃꯍꯦꯛꯇ ꯀꯥꯞꯄꯨ ꯀꯩꯗꯧꯔꯒꯦ ꯃꯥ ꯃꯅꯝ ꯈꯔ ꯅꯨꯡꯁꯤꯕ ꯅꯪ ꯉꯍꯥꯟ ꯀꯥꯞꯄꯗꯨꯅ ꯁꯤꯗꯤ ꯌꯥꯛꯑꯦ ꯀꯔꯤ ꯍꯥꯏꯅꯣ ꯈꯈꯪꯗꯦ ꯎꯝ ꯁꯤ ꯌꯥꯎꯗꯦ ꯍꯦꯛꯇ ꯍꯥꯏꯖꯜꯂꯤ ꯅꯡꯅ ꯀꯥꯞꯍꯟꯅꯤꯡꯗꯔ꯭ꯒ ꯋꯥꯔꯤꯖꯦ
ꯆꯠꯂꯣ
ꯍꯜꯂꯣ ꯈꯣꯃꯥꯁꯤꯅꯕ ꯀꯥꯔꯟ ꯇꯥꯁꯜꯂꯦ ꯑꯃꯨꯛ ꯑꯩꯉꯣꯟꯗ ꯑꯣ ꯀꯩꯅꯣ ꯆꯠꯀꯅꯤꯌꯦ ꯀꯔꯤ ꯃꯣꯏꯒꯤ ꯎꯝ ꯆꯥꯎꯝꯕ ꯑꯃ ꯆꯠꯀꯅꯦꯌꯦ ꯑꯩꯈꯣꯏ ꯃꯥꯒꯤ ꯃꯆꯦꯒꯤ ꯃꯆꯥꯒꯤ ꯃꯆꯥꯒꯤ
ꯏꯃꯥꯏꯄꯦꯝꯃꯥ
ꯍꯤꯖꯥꯎ ꯑꯝ ꯆꯠꯅꯦꯅ ꯃꯥ ꯉꯁꯥꯏꯗꯒꯤ ꯂꯥꯡꯉꯤ ꯃꯥ ꯑꯗꯒꯤ ꯄꯥꯔ ꯐ꯭ꯌꯨꯝ ꯀꯔꯝꯕꯅꯣ ꯃꯅꯝ ꯅꯨꯡꯁꯤꯗꯣꯅ ꯍꯪꯉꯛꯏꯅꯤ ꯑꯗꯨꯒꯤ ꯃꯥꯅ ꯇꯧꯔꯤꯖꯦ ꯑꯩꯉꯣꯟꯗ ꯑꯃꯨꯛ ꯆꯪꯉꯦ ꯑꯃꯨꯛ ꯀꯔꯤꯃꯨꯛ ꯍꯥꯏꯅꯣ ꯈꯪꯗ ꯇꯧꯔꯤꯁꯦ ꯌꯦꯡꯉꯨ ꯑꯩꯉꯣꯟꯗ ꯈꯪꯗꯦ ꯏꯃꯥ ꯑꯩ ꯀꯩꯗꯧꯔꯦ ꯀꯨꯔꯇꯥꯗꯣ ꯑꯃꯨꯛ ꯁꯦꯠꯀꯦ ꯍꯥꯏꯔꯣ ꯅꯪ ꯀꯨꯔꯇꯥ ꯁꯦꯠꯄ ꯅꯠꯇꯦꯅꯦ ꯑꯗꯨꯗ ꯔꯨꯃꯥꯟꯗꯣ ꯂꯪꯊꯣꯛꯈ꯭ꯔꯦ ꯑꯩꯅ ꯃꯣꯠꯂꯦꯅ
ꯎꯝ
ꯍꯜꯂꯣ ꯁꯦꯁꯦꯁꯦꯁꯦ ꯑꯗꯨꯅꯤ ꯇꯧꯔꯤꯁꯦ
ꯒꯨꯟꯗꯥꯅꯤꯅ ꯔꯨꯃꯥꯜꯒꯖꯦ ꯃꯣꯠꯂ ꯍꯦꯛꯇ ꯂꯪꯊꯣꯛ
ꯑ ꯃꯥꯅꯦ ꯑꯩꯗꯤ ꯌꯥꯗꯦꯕ ꯑꯣ ꯅꯪꯒꯤ ꯔꯨꯃꯥꯟꯗꯣ ꯁꯤ ꯂꯩꯔꯝꯃꯦꯍꯦ ꯑꯩ ꯎꯔꯦ ꯅꯪꯅ ꯉꯍꯥꯟ ꯔꯨꯃꯥꯟ ꯑꯃ ꯑꯩꯉꯣꯟꯗ ꯄꯤꯒꯤꯕꯗꯣ ꯄꯤꯔꯛꯑꯣ ꯍꯥꯏꯔꯛꯄꯗꯣ ꯅꯉꯣꯟꯗ ꯒꯤꯔꯤꯒꯤꯔꯤ ꯇꯛꯂꯛꯄꯗꯣ
ꯎꯝ ꯔꯨꯃꯥꯟ ꯊꯧꯕꯗꯣ ꯑꯩꯅ
ꯑꯩꯉꯣꯟꯗ ꯔꯨꯃꯥꯜ ꯑꯝꯕꯧ ꯄꯤꯅꯤꯡꯗꯦ ꯍꯥꯏꯕ ꯃꯥꯖꯦ ꯄꯨꯔꯥ ꯀꯌꯥ ꯂꯤꯛꯏꯅꯣ ꯌꯦꯡꯉꯣ ꯁꯤ ꯅꯨꯄꯤꯁꯦ
ꯑꯗꯨ ꯔꯨꯃꯥꯜ ꯐꯖꯕꯁꯨ ꯅꯠꯇꯦ ꯑꯍꯟꯕꯁꯨ ꯅꯠꯇꯦ ꯑꯩꯒꯤ ꯑꯃꯟꯕꯗꯨ
ꯅꯪꯅ ꯅꯪꯅ ꯂꯩ ꯍꯥꯞꯄꯤꯔꯛꯏꯖꯤꯗꯤ ꯑꯩꯒꯤ
ꯑꯩ ꯁꯨꯝ ꯏꯊꯧ ꯂꯩꯇꯗꯅ ꯁꯨꯝ ꯂꯣꯟ ꯁꯥꯟꯕꯅꯤ ꯂꯩꯗꯨꯗꯤ
ꯑꯗꯨꯅꯤ ꯀꯩꯅꯣ ꯁꯤ ꯐꯖꯗ꯭ꯔꯣ ꯂꯩ ꯍꯥꯞꯄꯒꯤꯁꯦ
ꯑꯍꯥꯟꯕ ꯑꯃ ꯂꯣꯜꯂꯛꯀꯦ ꯂꯩ ꯃꯆꯨ ꯍꯥꯏꯔꯣ ꯑꯩ ꯂꯣꯟꯕꯤꯔꯛꯀꯦ ꯑꯩ ꯑꯩ ꯃꯇꯝ ꯌꯥꯝ ꯂꯩ ꯑꯩꯒꯤ ꯑꯍꯟꯕ ꯑꯃꯗ ꯂꯣꯟꯕꯤꯔꯛꯀꯦꯕ ꯅꯪ ꯀꯩꯀꯩ ꯂꯩ ꯄꯥꯝꯒꯦ ꯍꯥꯏꯔꯛꯑꯣ ꯂꯣꯟꯕꯤꯔꯛꯀꯦ
ꯈꯪꯗꯦꯗ ꯀꯔꯤ ꯂꯣꯟꯕꯤꯒꯦ ꯍꯥꯏꯅꯣ ꯂꯣꯜꯂꯣ ꯍꯦꯛ ꯄꯨꯡꯂꯣꯟ ꯂꯣꯟꯖꯜꯂꯣ ꯍꯦꯛ
ꯀꯩ ꯀꯩ ꯀꯂꯔ ꯄꯥꯝꯒꯦ ꯍꯥꯏꯕꯅꯦ ꯑꯩ ꯍꯥꯏꯁꯦ
ꯈꯪꯗꯤꯌꯦ ꯑꯃꯍꯦꯛꯇ ꯂꯣꯟꯖꯜꯂꯛꯑꯣ
ꯉꯁꯤꯖꯦ ꯑꯗꯨꯝ ꯋꯥꯔꯤꯗꯣ ꯑꯃꯨꯛ ꯃꯈꯥ ꯆꯠꯈꯤꯗ꯭ꯔꯦ ꯉꯁꯤꯖꯦ ꯑꯩꯖꯦ ꯑ ꯀꯩ ꯀꯩ ꯂꯩꯒꯦ ꯉꯁꯤꯖꯤꯕꯣ ꯑꯩꯕꯣ
ꯁꯤꯖꯦ ꯂꯧꯕꯨꯛ ꯆꯠꯁꯤꯔ ꯇꯧꯔꯝꯕꯅꯦ
ꯎꯝ
ꯑꯈꯣꯕꯥꯅ ꯂꯧꯗꯣ ꯍꯨꯟꯕ ꯌꯥꯗꯣꯔꯦ ꯑꯗꯨꯅ ꯂꯧ ꯈꯣꯏꯗꯣꯛꯈ꯭ꯔꯦꯕ ꯑꯩꯈꯣꯏꯒꯤ ꯂꯧ ꯈꯣꯏꯗꯧ ꯂꯣꯏꯕꯒꯤ ꯂꯧꯗꯣ ꯑꯃꯨꯛ ꯀꯩꯅꯣ ꯇꯧꯗꯣꯏꯅꯦꯕ ꯂꯧꯗꯣ ꯑꯥ ꯂꯧꯗꯣ ꯃꯅꯨꯡꯗ ꯂꯩꯕꯥꯛ ꯀꯩ ꯂꯩꯕꯥꯛꯑꯌ‌ꯦ ꯅꯥꯄꯤ ꯃꯌꯥꯝ ꯇꯥꯏꯌꯦꯕꯀꯣ ꯅꯥꯄꯤ ꯃꯌꯥꯝꯗꯣ ꯈꯨꯟꯗꯣꯛꯇ ꯇꯥꯔꯒꯗꯤ ꯑꯗꯨ ꯀꯣꯟꯅꯥ ꯑꯃꯨꯛ ꯅꯥꯄꯤꯗꯣ ꯍꯧꯒꯠꯂꯛꯄꯁꯨ ꯌꯥꯏꯌ‌ꯦꯕꯀꯣ
ꯎꯝ
ꯑꯗꯩꯩ ꯃꯣꯠꯁꯨ ꯃꯣꯠꯂꯦꯕ ꯂꯧ ꯇꯧꯕꯁꯤꯗꯤ ꯌꯥꯝ ꯁꯦꯡꯅ ꯇꯧꯕꯅꯦꯕ ꯑꯗꯨꯅ ꯅꯥꯄꯤ ꯃꯌꯥꯝꯗꯣ ꯂꯣꯏ ꯈꯨꯟꯇꯣꯛꯀꯗꯕꯅꯦꯕ ꯂꯧ ꯃꯌꯥꯏ ꯂꯩꯗꯣ ꯑꯗꯨ ꯈꯨꯟꯇꯣꯛꯑꯒ ꯊꯕꯛ ꯇꯧꯒꯗꯕꯅꯦ ꯑꯗꯣ ꯇꯜ ꯂꯩꯔꯦ ꯑꯩꯖꯦ ꯂꯧ ꯆꯠꯁꯤꯔ ꯆꯠꯂꯣꯏꯖꯤꯔꯥꯅ
ꯅꯣꯏ ꯂꯧꯕꯨꯛꯇꯤ ꯑꯥ ꯏꯁꯤꯡ ꯂꯩꯔꯕꯣ
ꯏꯁꯤꯡ ꯂꯩꯔꯦ ꯍꯧꯖꯤꯛ ꯏꯁꯤꯡ ꯂꯩꯔꯦ ꯀꯩꯅꯣ ꯏꯁꯤꯡ ꯃꯇꯝ ꯏꯁꯤꯡ ꯊꯥꯔꯛꯑꯦ ꯍꯣꯏ ꯅꯣꯡ ꯆꯨꯕꯩꯩꯅ ꯇꯧꯕꯥ ꯇꯣꯉꯥꯟꯅ ꯏꯁꯤꯡ ꯊꯥꯊꯔꯛ ꯏꯁꯤꯡ ꯊꯥꯔꯛꯑꯦꯕ ꯂꯧ ꯂꯧꯕꯨꯛꯀꯤ ꯏꯁꯤꯡ ꯊꯥꯔꯛꯑꯦ
ꯀꯩꯅꯣꯗꯩꯩ ꯊꯥꯔꯛꯏꯕ ꯗꯥꯝꯗꯒꯤ
ꯑꯥ ꯗꯥꯝꯗꯒꯤ ꯊꯥꯔꯛꯑꯅꯤ ꯗꯥꯝꯗꯒꯤ ꯀꯦꯅꯦꯜꯗ ꯂꯥꯛꯑꯅꯤ ꯀꯦꯅꯦꯜꯗꯨꯗꯒꯤ ꯑꯃꯨꯛ ꯑꯩꯈꯣꯏꯅ ꯀꯩꯅꯣꯗꯣ ꯊꯥꯈꯤꯗꯣꯏ ꯂꯧꯗꯧ ꯊꯥꯗꯣꯔꯛꯇꯣꯏꯅꯦ ꯑꯗꯨꯃꯥꯏ ꯇꯧꯔ ꯇꯧꯔꯒ
ꯑꯈꯣꯏ ꯁꯥꯏꯗꯤ ꯏꯁꯤꯡꯒꯥ ꯑꯝꯇꯥ ꯂꯥꯏꯇ꯭ꯔꯤ ꯍꯧꯖꯤꯛ ꯅꯣꯡ ꯆꯨꯗꯕꯩ
ꯃꯣꯏ ꯏꯁꯤꯡ ꯊꯥꯔꯛꯇꯔꯣ ꯍꯥꯏꯁꯦ
ꯑ‌ꯦ ꯑꯩꯈꫭꯏꯗꯤ ꯀ‌ꯦꯅ‌‌ꯦꯜ ꯀꯩꯅꯣꯖꯨ ꯂꯩꯇꯅꯥ ꯗꯝꯖꯨ ꯂꯩꯇꯅꯥ ꯀꯗꯥꯏꯗꯥ
ꯑꯣꯀꯦ ꯑꯣꯀꯦ ꯐꯔꯦ ꯐꯔꯦ ꯑꯗꯨꯗꯤ ꯑꯩ ꯑꯃꯨꯛꯀ ꯇꯧꯔꯛꯎꯔꯥ ꯅꯠꯇ꯭ꯔꯒꯥ ꯇꯧꯔꯛꯑꯅꯣꯔꯥ
ꯇꯧꯑꯣ ꯑꯩ ꯍꯪꯒꯗꯕ ꯉꯥꯡꯗꯕ ꯌꯥꯝ ꯂꯩꯔꯤ
ꯐꯔꯦ ꯐꯔꯦ ꯑꯗꯨꯗꯤ ꯊꯝꯃꯒꯦ
ꯎꯝ